ꯍꯜꯂꯣ
ꯀꯩꯗꯧꯔꯤꯒꯦ
ꯀꯩꯁꯨ ꯇꯧꯗꯦ ꯁꯨꯝ ꯐꯝꯃꯤ
ꯆꯥꯛ ꯆꯥꯅꯔꯕ꯭ꯔꯣ ꯑꯩꯗꯤ ꯆꯥꯛ ꯆꯠꯇ ꯆꯥꯠꯇꯣꯛꯇ ꯉꯥꯏꯔꯦ
ꯎꯝ ꯀ ꯄꯦꯟ ꯆꯥꯔꯒꯦ
ꯉꯁꯤꯗꯤ ꯎꯁꯣꯏ ꯎꯁꯣꯏ ꯆꯥꯏꯌꯦ ꯅꯣꯏꯗꯤ ꯆꯥꯔꯕ꯭ꯔꯣ
ꯆꯥꯗꯔꯤꯌꯦꯈꯣꯏ ꯇꯤꯗꯤ
ꯑꯜꯂꯤꯕ꯭ꯔꯣ
ꯑꯥ ꯉꯅꯤ ꯆꯥꯔꯅꯤ
ꯎꯝ ꯀꯩ ꯃꯊꯦꯜ ꯇꯧꯔꯒꯦ ꯉꯁꯤꯒꯤꯗꯤ
ꯏꯔꯣꯟꯕ ꯑꯃꯒ ꯀꯥꯡꯍꯧ ꯑꯃꯒ
ꯍꯥꯎꯗꯣꯣꯔꯦ
ꯑꯥ ꯍꯥꯎꯉꯌꯦ
ꯍꯧꯖꯤꯛꯐꯥꯎ ꯆꯥꯗ꯭ꯔꯤꯁꯤꯗꯤ ꯊꯦꯡꯅ ꯍꯧꯒꯠꯄꯩꯔꯣ ꯅꯠꯇ꯭ꯔꯒꯝꯕ ꯇꯝ ꯇ ꯍꯥꯏꯗꯕꯩꯒꯣ
ꯑꯩꯈꯣꯏ ꯏꯃꯥ ꯍꯣꯏ ꯂꯧ ꯀꯨꯝ ꯆꯠꯈꯤꯕ
ꯑꯣ ꯍꯣ ꯍꯣ
ꯑꯗꯨꯗꯨꯒꯤꯉꯅꯥꯏꯕ
ꯅꯪꯗꯤ ꯀꯩꯗꯧꯕꯒꯤꯦ ꯆꯠꯇꯣ ꯑꯇꯣꯞꯄ ꯅꯨꯃꯤꯠꯇꯗꯤ ꯆꯠꯂꯦ ꯍꯥꯏꯕ ꯉꯁꯤ ꯈꯛꯇꯪꯅ ꯆꯠꯂꯤꯇ꯭ꯔꯤꯁꯦ
ꯑ ꯑꯉꯥꯡ ꯁꯤꯅꯤ
ꯏꯁ ꯊꯕꯛ ꯌꯥꯝ ꯐꯕ ꯃꯥꯜꯂꯦꯀꯣ ꯑꯗꯨꯗꯤ
ꯑꯥ ꯂꯧ ꯁꯨꯗ꯭ꯔꯗꯤ ꯀꯃꯥꯏꯅ ꯆꯥꯔꯅꯤ
ꯅꯣꯡ ꯁꯨꯗ꯭ꯔꯗꯤ ꯆꯥꯅꯤꯉꯥꯏ ꯂꯩꯇꯦ ꯍꯥꯏꯕꯗꯣ
ꯍꯣꯏ
ꯎꯝ ꯑꯩꯈꯣꯏꯒꯤꯗꯤ ꯂꯧ ꯂꯩꯇꯦ ꯑꯗꯨꯒꯤ ꯑꯣ ꯑꯩꯈꯣꯏꯗꯤ ꯂꯧ ꯂꯩꯇꯕꯅꯤꯅ ꯂꯧ ꯆꯠꯄꯁꯨ ꯍꯪꯕꯤ ꯆꯦꯡ ꯑꯍꯥꯎꯁꯨ
ꯎꯝꯣꯏꯔꯣꯗ ꯀ ꯑꯩꯈꯣꯏꯔꯣꯝꯗ ꯀꯨꯝꯁꯤ ꯂꯥꯛꯑꯣ
ꯀꯨꯝꯒꯦ
ꯎꯝ
ꯂꯧꯕꯨꯛꯛꯇꯔꯣ ꯀꯥꯏ ꯀꯔꯤ
ꯇꯅꯦ
ꯑꯣ ꯁꯥꯕ ꯍꯧꯅꯔꯕ꯭ꯔꯣ ꯑꯗꯨꯗꯣ
ꯑ ꯈꯔ ꯍꯧꯥꯎꯔꯦ ꯑꯣ ꯏꯁꯤꯡꯕꯛ ꯈꯔ ꯑꯃꯁꯨ ꯌꯥꯎꯔꯤ
ꯎ ꯅꯣꯏꯒꯤ ꯂꯧꯕꯨꯛꯇꯣ ꯊꯔꯣꯏ ꯂꯩꯕ꯭ꯔꯣ
ꯑꯥ ꯊꯔꯑꯣ ꯏ ꯂꯩ
ꯑꯣ ꯊꯔꯣꯏꯗꯤ ꯍꯥꯎꯏꯦ
ꯑ ꯇꯔꯣꯏ ꯍꯥꯎꯣꯏ ꯆ
ꯑꯩꯈꯣꯏꯁꯨ ꯁꯨꯃꯥꯏꯗ ꯂꯧꯕꯨꯛ ꯂꯩꯌꯦꯕ ꯑꯗꯨꯗ ꯍꯦꯛ ꯍꯦꯛ ꯈꯨꯟꯕ ꯆꯠꯄꯅꯦ ꯊꯔꯣꯏꯁꯦ ꯑꯩꯈꯣꯏꯒꯤ ꯂꯧꯕꯨꯛꯇꯤ ꯂꯩꯇꯦ ꯑꯗꯨꯕꯨ ꯃꯤꯒꯤ ꯂꯧꯕꯨꯛꯇ ꯈꯨꯟꯕ ꯆꯠꯂꯤꯕ
ꯑꯩꯈꯣꯏꯁꯨ ꯃꯤꯒꯤꯗꯒꯤꯁꯨ ꯈꯨꯜꯂꯤꯗ ꯑꯩꯈꯣꯏꯒꯤꯗ ꯇꯥꯕꯁꯨ ꯌꯥꯎꯏ ꯇꯥꯗꯕꯁꯨ ꯌꯥꯎꯏ
ꯏ
ꯁꯤꯗꯤ ꯄꯣꯊꯥꯔꯗꯣꯏꯔ ꯑꯗꯨꯗꯦ ꯉꯁꯤꯗꯤ ꯄꯣꯊꯥꯔꯦꯗꯔꯣ ꯅꯪꯣ ꯎꯝ ꯐꯩ ꯐꯩ ꯅꯣꯡꯃꯥꯏ ꯆꯤꯡꯅ ꯀꯩꯕꯥ
ꯑꯩ ꯍꯧꯖꯤꯛ ꯆꯥꯛ ꯆꯥꯊꯣꯛꯑꯒ ꯁꯤ ꯋꯥꯏ ꯁꯤꯠꯂꯦ ꯑꯗꯨꯒ ꯋꯥꯏ ꯇꯩꯒꯦ ꯇꯧꯔꯦ
ꯑꯗꯨꯗꯤ ꯅꯪ ꯀ
ꯇ ꯍꯥꯏꯥꯏꯅꯣ ꯇꯥꯒꯤ
ꯉꯁꯤꯗꯤ ꯁꯟꯗꯦꯅꯤꯅ ꯅꯪꯁꯨ ꯀꯩꯝ ꯆꯠꯊꯣꯛꯑꯔꯣꯏꯅꯦ
ꯍꯣꯏ ꯌꯨꯝꯗ ꯂꯩꯔꯅꯤ
ꯌꯨꯝꯗ ꯀꯔꯤ ꯀꯔꯤ ꯊꯕꯛ ꯇꯧꯕ ꯌꯥꯕ ꯇꯧꯔꯅꯤ
ꯑꯣꯝ
ꯑꯩꯈꯣꯏꯏꯗꯤ ꯊꯕꯛ ꯌꯥꯝꯃꯦ ꯑꯗꯨꯝ ꯅꯨꯃꯤꯠ ꯇꯥꯗ꯭ꯔꯤ ꯐꯥꯎ ꯂꯦꯡꯅꯕ ꯂꯦꯡꯉꯒ ꯂꯩꯗꯣꯏꯅꯦ
ꯎ ꯃꯔ ꯐꯦꯃꯤꯂꯤ ꯀꯁꯤ ꯎꯝ
ꯑꯁ ꯀꯔꯤ ꯀꯔꯤꯅꯣ ꯃꯤ ꯊꯕꯛ ꯂꯣꯏꯅ ꯆꯠꯊꯣꯛꯈ꯭ꯔꯦ ꯊꯕꯛ ꯍꯥꯏꯕꯗꯤ ꯃꯊꯛ ꯂꯣꯝꯗ ꯃꯊꯛ ꯂꯩꯀꯥꯏꯗ
ꯎꯝ ꯆꯤꯡ ꯃꯊꯛꯒꯕ
ꯍꯣꯏ
ꯎꯝ ꯅꯣꯡꯣꯡ ꯇꯕ꯭ꯔꯣꯗꯗ
ꯍꯧꯖꯤꯛ ꯉꯁꯤ ꯑꯌꯨꯛꯇ ꯇꯥꯔꯝꯕꯅꯦ ꯑꯗꯣ ꯍꯧꯖꯤꯛꯄꯨꯗꯤ ꯅꯨꯡꯁꯥ ꯊꯣꯛ ꯊꯣꯔꯛꯑꯦ ꯑꯃꯨꯛ ꯈꯪꯗꯦꯗ ꯅꯨꯡꯁꯥꯒ ꯅꯣꯡꯁꯦ ꯈꯪ ꯒ꯭ꯌꯥꯟ ꯇꯥꯗꯦ ꯃ ꯄꯅꯤꯁꯦ ꯍꯧꯖꯤꯛ ꯅꯨꯡꯁꯥ ꯁꯥꯔꯁꯨ ꯈꯨꯗꯛꯇ ꯑꯃꯨꯛ ꯅꯣꯡ ꯇꯥꯔꯛꯀꯅꯤ ꯃꯝꯃꯀꯅꯤ
ꯑꯩꯈꯣꯏꯒꯤꯗꯤ ꯅꯣꯡ ꯇꯥꯎ ꯌꯥꯗ꯭ꯔꯦ
ꯑꯣ ꯑꯗ ꯇꯥꯗꯤ ꯍꯥꯏꯥꯏ ꯍꯣꯏ
ꯀꯩꯒꯤꯅꯣ ꯅꯣꯡ ꯇꯥꯗ꯭ꯔꯤꯁꯦ ꯑꯩꯈꯣꯏꯗꯗꯤ ꯅꯣꯡ ꯐꯖꯅ ꯇꯥꯏꯕ ꯅꯨꯡꯇꯤꯒꯤ ꯇꯥꯕ ꯃꯥꯜꯂꯦ
ꯑꯗꯨꯗꯣ ꯅꯣꯏꯔꯣꯝꯗꯩ ꯈꯔ ꯈꯥꯏꯔꯛꯑꯣ ꯑꯩꯈꯣꯏꯔꯣꯝꯗ ꯅꯣꯡ ꯇꯥꯗ꯭ꯔꯦ
ꯈ ꯍꯥꯏꯔꯛꯀꯦ ꯇꯪꯈꯥꯏ ꯈꯥꯏ ꯃꯈꯥꯏꯔꯣꯝꯗꯁꯨ ꯆꯠꯂꯣ ꯑꯩꯈꯣꯏꯗ ꯈꯛꯇꯪ ꯂꯥꯛꯀꯅꯣ ꯍꯥꯏꯅ
ꯍꯣꯏ ꯈꯔꯅ ꯅꯣꯡ ꯇꯥꯗꯕꯅꯤꯅ ꯂꯧ
ꯑꯣ ꯈꯔ ꯇꯥꯅꯔꯦ ꯎꯝ ꯑꯩꯈꯣꯏꯒꯤꯗꯤ ꯉꯁꯤ ꯅꯣꯡꯃꯥꯏꯖꯤꯡ ꯅꯤꯡꯊꯧꯀꯥꯗ ꯑꯗꯨꯝ ꯍꯧꯅꯔꯅꯤ ꯑꯩꯈꯣꯏꯒꯤꯗꯤ ꯂꯤꯡꯕ ꯍꯥꯏꯕ꯭ꯔꯥ ꯂꯤꯡꯒꯗꯕꯗꯨ ꯍꯣꯏ
ꯏꯁꯤꯡ ꯃꯔꯥꯡ ꯀꯥꯏꯔꯃꯤꯅ ꯑꯗꯨꯗꯤ ꯅꯨꯡꯉꯥꯏꯔꯝꯒꯅꯤ
ꯍꯣꯏ ꯎꯝ ꯑꯁꯤꯒꯤ ꯍꯞꯇꯥ ꯑꯗꯨꯝ ꯑꯗꯨꯝ ꯂꯣꯏꯅ ꯂꯣꯏꯁꯤꯟꯒꯗꯧꯕ ꯃꯥꯜꯂꯦ ꯑꯗꯨꯝ ꯃꯤ ꯑꯃꯅ ꯍꯧꯔꯗꯤ ꯑꯗꯨꯝ ꯂꯣꯏꯅ ꯍꯧꯕꯤꯅꯦꯕ ꯑꯩꯈꯣꯏꯔꯣꯝꯗꯗꯤ ꯊꯨꯅ ꯂꯣꯏꯁꯟꯅꯤꯡꯕꯗꯣ ꯍꯥꯟꯅ ꯑꯦ ꯅꯠꯇꯦ ꯊꯨꯅ ꯍꯥꯏꯕ ꯅꯠꯇꯕ ꯍꯥꯟꯅ ꯑꯩꯅ ꯍꯥꯟꯒꯦ ꯑꯩꯅ ꯍꯥꯟꯒꯦ ꯍꯥꯏꯕꯒꯤ ꯇꯥꯏꯞꯇ ꯑꯃ ꯂꯩꯕꯅꯦꯕ
ꯍꯣꯏ ꯑꯩꯈꯣꯏꯔꯣꯝꯗꯗꯤ ꯑꯁ ꯌꯥꯗ꯭ꯔꯦ ꯏꯁꯤꯡ ꯂꯩꯇꯕꯅꯤꯅ ꯇꯨꯔꯦꯟꯗꯒꯤꯒ ꯅꯨꯄꯤ ꯂꯩꯩꯒ ꯈꯔꯒ ꯆꯤꯡꯈꯠꯅꯔꯒ ꯇꯧꯅꯕꯤꯕ ꯑꯗꯨ ꯍꯦꯟꯅ
ꯕꯦꯔꯥꯅꯤꯍ ꯅꯣꯡ ꯇꯥꯐꯝ ꯃꯝꯗ ꯇꯥꯗꯕꯁꯦ ꯌꯥꯝ ꯕꯦꯔꯥ
ꯍꯣꯏ ꯂꯧꯕꯨꯛ ꯃꯌꯥꯏꯗꯒ ꯂꯩꯕꯗꯣ
ꯍ
ꯑꯗꯨꯗꯒꯤ ꯏꯁꯤꯡ ꯐꯪꯗꯕꯒꯤ ꯏꯀꯪ ꯈꯪꯅ ꯂꯩꯔꯤ
ꯑꯁ ꯃꯇꯝꯗ ꯑꯃꯨꯛ ꯑ ꯑꯦ ꯄꯥꯟꯕ ꯃꯇꯝꯗ ꯑꯃꯨꯛ ꯐꯖꯅ ꯄꯥꯜꯂꯣꯏꯗꯕꯅꯦ ꯃꯇꯝ ꯃꯇꯝ ꯍꯥꯏꯕ ꯂꯩꯕꯅꯤꯅ ꯏꯔꯅꯤ ꯅꯣꯡ ꯇꯥꯅꯅꯕ ꯎꯝ ꯑꯩꯈꯣꯏꯔꯣꯝꯗꯅ ꯍꯧꯖꯤꯛꯄꯨꯗꯤ ꯑꯦ ꯇꯨꯔꯦꯟꯁꯨ ꯏꯁꯤꯡ ꯆꯥꯎꯋꯤ ꯑꯩꯈꯣꯏꯒꯤꯗꯤ
ꯅꯣꯡ ꯇꯥꯔꯨꯕꯗꯒꯤ
ꯎ ꯍꯣꯏꯔꯣꯝꯝꯕꯗꯗꯤ ꯏꯁꯤꯡꯒꯤ ꯀꯟꯅꯗꯤ ꯆꯥꯎꯕ ꯑꯣꯏꯗ ꯇꯔꯗ
ꯑꯣ ꯎ
ꯑꯗꯨ ꯅꯣꯏꯔꯣꯝꯒꯤꯗꯤ ꯍꯟꯗꯛ ꯐꯧ ꯐꯖꯅ ꯂꯣꯛꯑꯅꯤ ꯑꯗꯨꯝ
ꯑꯗꯨꯕꯨꯗꯤ ꯍꯥꯏꯕ ꯉꯝꯗꯦꯗ ꯃꯇꯝ ꯌꯧꯔꯛꯄꯗ ꯑꯩ ꯌꯧꯕꯗ ꯈꯪꯒꯅꯤ ꯑꯗꯨꯕꯨꯗꯤ ꯄꯥꯟꯕ ꯃꯇꯝꯗ
ꯍꯧꯖꯤꯛꯀꯤꯗꯤ ꯈꯪꯗꯦ
ꯑꯩꯈꯣꯏꯗꯤ ꯏꯁꯤꯡ ꯋꯥꯠꯂꯅꯤꯅ ꯌꯥꯗ꯭ꯔꯦ
ꯎꯝ ꯂꯧꯕꯨꯛ ꯑꯁꯤꯒꯤꯗꯤ ꯏꯁꯤꯡ ꯌꯥꯎꯗ꯭ꯔꯗꯤ ꯌꯥꯗꯕꯅꯤꯅ
ꯍꯣꯏꯣꯏ
ꯑꯩꯈꯣꯏꯗꯅ ꯏꯁꯤꯡꯗꯤ ꯃꯔꯥꯡ ꯀꯥꯏꯌꯦ ꯑꯗꯣ ꯃꯩꯁꯤꯅ ꯌꯥꯝ ꯃꯨꯠꯒꯟꯕ ꯃꯩꯁꯤꯅ ꯌꯥꯝ ꯃꯨꯠꯒꯟꯕ ꯍꯥꯏꯕ ꯇꯥꯔꯦ
ꯐꯕ ꯐꯠꯇꯕ ꯍꯥꯏꯕꯁꯦ ꯃꯤ ꯂꯣꯏꯅꯃꯛꯀꯤ ꯂꯩꯒꯗꯕꯅꯤ ꯑꯐꯕ ꯉꯥꯛꯇ ꯂꯩꯕ ꯌꯥꯗꯕꯅꯦ ꯑ ꯑꯁ ꯑꯥ
ꯑꯩꯈꯣꯏꯔꯣꯝꯗꯅ ꯍꯧꯖꯤꯛ ꯏꯁꯤꯡꯗ ꯁꯣꯏꯔꯦ ꯅꯣꯏꯔꯣꯝꯗꯅ ꯏꯁꯤꯡ ꯁꯤꯡ ꯃꯔꯔꯥꯡ ꯀꯥꯏꯔꯦ ꯃꯩꯗ ꯑꯃꯨꯛ ꯁꯣꯏꯔꯦ ꯑꯩꯈꯣꯏꯔꯣꯝꯗꯅ ꯑꯃꯨꯛ ꯃꯩ ꯑꯃꯨꯛ ꯅꯨꯡꯉꯥꯏꯔꯦ
ꯃꯇꯝ ꯑꯩꯅ ꯃꯐꯝ ꯃꯐꯝꯒꯤ ꯈꯦꯠꯅꯕ ꯍꯥꯏꯕꯁꯤꯕꯨ ꯁꯤꯅꯤꯗꯅ
ꯍ ꯎꯝ ꯋꯥꯏ ꯇꯕꯤ ꯑꯣꯏꯔꯦ
ꯍꯣꯏꯗꯤ ꯀꯥ ꯑꯃ ꯂꯣꯏꯔꯦ ꯍꯧꯖꯤꯛ ꯀꯥ ꯑꯃ ꯑꯃꯨꯛ ꯇꯧꯔꯦ ꯅꯪꯅ ꯊꯣꯡꯉꯤꯔꯣ ꯉꯁꯤ ꯆꯥꯛ ꯏ ꯅꯍꯥꯟ ꯅꯪꯅ ꯊꯣꯡꯉꯤꯔꯣ ꯎ ꯑꯁ ꯅꯨꯡꯉꯥꯏꯅꯤꯍꯦ ꯊꯣꯡꯕꯤꯅꯕ ꯂꯩꯔꯗꯤ ꯌꯥꯝ ꯅꯨꯡꯉꯥꯏꯌꯦ ꯑꯩꯁꯨ ꯉꯁꯤ ꯊꯣꯡꯗꯦ ꯏꯃꯥꯅ ꯊꯣꯡꯕꯤꯕꯅꯤ ꯉꯁꯤꯗꯤ
ꯑ ꯌꯨꯝꯗ ꯐꯨꯗ ꯂꯩꯕꯅꯤꯗ ꯁꯟꯗꯦ ꯁꯟꯗꯦ ꯐ꯭ꯔꯤ ꯂꯩꯕꯅꯤꯅ ꯇꯥꯏ ꯃ ꯊ ꯆ
ꯑꯗꯨ ꯅꯣꯏꯒꯤꯗꯤ ꯏꯁꯤꯡ ꯂꯩꯕ꯭ꯔꯣ ꯑꯗꯨ ꯑꯇꯩꯒꯤ ꯂꯩꯇ꯭ꯔꯁꯨ
ꯑꯩꯈꯣꯏꯒꯤ ꯄꯨꯨꯈ꯭ꯔꯤ ꯃꯄꯥꯟ
ꯑꯣ
ꯕꯣꯂꯤ ꯀ
ꯑꯣ ꯍ ꯑꯗꯨ
ꯑꯩꯈꯣꯏꯒꯤꯗꯨꯗꯤ ꯂꯧ ꯍꯨꯟꯖꯤꯟꯈꯔꯦ ꯄꯥꯝꯕꯅ ꯇꯧꯕꯗꯣ
ꯑꯣ ꯍꯣ ꯍꯣ ꯍꯣꯏ ꯑꯗꯨꯅ ꯐꯕ꯭ꯔꯥ ꯁꯤ ꯑꯦ ꯅꯣꯏ ꯏꯁꯤꯡ ꯂꯩ ꯇꯕꯒꯤꯗꯤ ꯑꯗꯨꯅ ꯍꯦꯟꯅ ꯐꯕ꯭ꯔꯥ ꯀꯃꯥꯏꯅ ꯇꯧꯒꯦ ꯑꯩꯗꯤ ꯈꯪꯗꯦ ꯀꯔꯝꯕ ꯃꯅꯄꯣꯒ ꯑꯗꯣ
ꯂꯤꯡꯕꯅꯗꯤ ꯐꯩꯌꯦ ꯍꯥꯏꯗꯤ ꯀꯩꯒꯤꯅꯣꯗ ꯂꯤꯡꯕꯗꯗꯤ ꯐꯧ ꯑꯗꯣ ꯄꯥꯝꯕꯤ ꯑꯣꯏꯅ ꯄꯨꯔꯥ ꯍꯧꯔꯀꯥꯟꯗ ꯂꯤꯡꯕꯅꯤꯅ ꯁꯣꯏꯗꯦꯗꯅ
ꯍ ꯑꯣ
ꯑꯗꯨꯒ ꯃꯔꯨꯗꯩ ꯍꯨꯟꯕꯗꯗꯤ ꯁꯤꯕꯁꯨ ꯌꯥꯎꯏꯤ ꯑꯗꯒꯤ ꯃꯔꯨꯗꯣ ꯏꯁꯤꯡ ꯑꯃꯨꯛ ꯃꯌꯥꯝ ꯇꯨꯡꯅ ꯂꯩꯁꯜꯂꯗꯤ ꯄꯨꯝꯕꯁꯨ ꯌꯥꯎꯋꯦꯕ
ꯑꯣ ꯑꯣ ꯑꯣ ꯑꯗꯨꯣ ꯍꯧꯕꯗꯤ ꯍꯧꯔꯕ꯭ꯔꯥ
ꯎꯝ ꯑꯩꯈꯣꯏꯒꯤꯗꯨꯗꯤ ꯍꯧꯕꯗꯤ ꯍꯧꯔꯦ ꯍꯧꯔꯦ
ꯎꯝ ꯑꯩꯈꯣꯏ ꯁ꯭ꯋꯥꯏꯗꯁꯨ ꯑꯗꯨ ꯇꯧꯕꯁꯨ ꯌꯥꯝ ꯂꯤꯡꯗꯕꯤꯗ ꯑꯗꯨ ꯂꯤꯡꯕꯅꯗꯤ ꯑꯅꯝꯕ ꯑꯣꯏꯌꯦ ꯑꯩꯈꯣꯏꯗꯗꯤ
ꯎꯝ ꯑꯗꯒꯤꯁꯨ ꯂꯤꯡꯉꯝꯗꯧ ꯃꯥꯜꯂꯦ ꯂꯣꯏ
ꯑꯗꯨ ꯑꯗꯨ ꯍꯨꯟꯕꯗꯣ ꯑꯗꯨ ꯑꯗꯨꯅ ꯊꯕꯛꯇꯤ ꯈꯔ ꯀꯣꯝꯕ꯭ꯔꯥ ꯈꯪꯗꯦ ꯑꯗꯨꯒꯤꯔ ꯇꯧꯅꯔꯔꯤꯁꯤꯦ ꯒ꯭ꯟ
ꯑꯥ ꯀꯣꯝꯃꯦ ꯊꯕꯛꯄꯨꯗꯤ ꯑꯗꯨꯅ ꯈꯔ ꯀꯣꯝꯃꯦ
ꯎꯝ ꯑꯗꯨꯒꯤ ꯑꯣꯏꯔꯒꯅꯤ
ꯂꯤꯡꯕꯗꯗꯤ ꯃꯤ ꯃꯌꯥꯝ ꯑꯃꯨꯛ ꯆꯪꯉꯤꯗꯅ
ꯍ ꯍꯣ ꯎꯝ
ꯑꯗꯨꯒ ꯐꯧ ꯍꯧꯖꯤꯛꯀꯤ ꯍꯨꯟꯕꯗꯨꯗꯤ ꯃꯤ ꯑꯃꯈꯛꯇꯅ ꯑꯗꯨꯝ ꯍꯨꯟꯈꯤꯕꯗ
ꯑꯣ ꯑꯩꯈꯣꯏꯗꯁꯨ ꯍꯌꯦꯡꯗꯒꯤ ꯍꯧꯅꯔꯅꯤ ꯑꯩꯁꯨ ꯌꯥꯎꯕ꯭ꯔꯥ ꯈꯪꯗꯦ ꯍꯣꯡꯂꯛꯀꯗ꯭ꯔꯥ ꯈꯪꯗꯦ ꯍꯥꯏꯕ